ꯍꯜꯂꯣ ꯍꯜꯂꯣ
ꯑ ꯇꯥꯏ ꯇꯥꯏ
ꯗꯧꯅꯣ
ꯀꯩꯁꯨ ꯇꯧꯗꯦꯗ ꯑꯗꯨꯝ ꯍꯤꯞꯄꯒ ꯂꯩꯗ ꯚꯤꯗꯤꯑꯣ ꯃꯔꯥꯡ ꯑꯃꯨꯛꯀ ꯕꯤꯗꯤꯑꯣ ꯌꯦꯡꯕ ꯑꯃꯨꯛꯀ ꯒꯦꯝ ꯁꯅꯕ ꯑꯃꯨꯛꯀ ꯀꯣꯜ ꯇꯧꯕ
ꯎꯝ
ꯅꯪꯗꯤ
ꯑꯩꯁꯨ ꯍꯧꯖꯤꯛ ꯃꯄꯥꯟ ꯆꯠꯂꯒ ꯍꯜꯂꯛꯑꯦ
ꯎꯝ ꯊꯕꯛ ꯆꯠꯄ꯭ꯔꯣ
ꯊꯕꯛ ꯑꯃ ꯆꯠꯄ ꯍꫭꯏ
ꯑꯣ ꯑꯣ ꯀꯩ ꯏꯟꯖꯥꯡ ꯆꯥꯒꯦ ꯑꯌꯨꯛꯇ
ꯑꯩ ꯆꯥꯛ ꯆꯥꯗ꯭ꯔꯤꯌ‌ꯦ ꯑꯌꯨꯛꯀꯤ
ꯍꯩꯁ ꯊꯦꯡꯉꯦꯅꯦ ꯆꯥꯈ꯭ꯔꯣ
ꯍꯣꯏ
ꯅꯪꯒꯤ ꯄꯨꯛꯇꯣ ꯐꯠꯂꯔꯣꯏꯅꯦ ꯒꯦꯁꯇ꯭ꯔꯤꯛ ꯈꯛꯇ ꯑꫭꯏꯔꯝꯅꯦ
ꯍꯣꯏ ꯂꯩ ꯂꯩꯁꯨ ꯂꯩꯔꯁꯅꯨꯗ
ꯒꯦꯁꯇ꯭ꯔꯤꯛ ꯂꯩꯕꯗꯣ ꯐꯠ ꯇꯦꯅꯦ ꯄꯨꯛ ꯅꯥꯕ ꯍꯧꯔꯅꯤ ꯑꯃꯨꯛ ꯅꯪ ꯃꯌꯥꯡ ꯃꯌꯥꯡ ꯀꯪ ꯃꯥꯜꯂꯦꯀꫭ ꯅꯪ
ꯑꯣ ꯀꯪꯉꯦ ꯌꯥꯝ ꯅꫭꯏꯕ ꯅꯠꯇꯦ
ꯎꯝ ꯑꯗꯨꯅꯦ ꯆꯥꯛ ꯐꯖꯅ ꯆꯥꯗꯕꯒꯤꯅ‌ꯦ
ꯑꯣ ꯅꯪꯗꯤ ꯀꯪꯕ꯭ꯔ ꯅꯣꯏꯕ꯭ꯔꯥ
ꯑꯩꯁꯨ ꯀꯪꯉꯤꯗ
ꯍꯥ ꯀꯔꯤꯒꯤ
ꯑꯩꯗꯤ ꯆꯥꯛ ꯐꯖꯅ ꯆꯥꯏꯌꯦ ꯑꯗꯨ ꯑꯣꯏꯔꯁꯨ ꯀꯪꯉꯦ ꯈꯪꯗꯦ
ꯑꯣ ꯌꯥꯝ ꯅꯨꯡꯉꯥꯏꯇꯦꯗ
ꯁꯤ ꯅꯪ ꯃꯅꯥꯛꯇ ꯃꯤ ꯀꯌꯥ ꯂꯩꯕ꯭ꯔꯥ
ꯃꯤ ꯀꯨꯟ ꯃꯨꯛ ꯂꯩ
ꯀꯨꯟ ꯌꯥꯝꯃꯤꯍꯦ
ꯍꯣꯏ ꯌꯥꯝꯃꯦ
ꯍꯣꯁꯄꯤꯇꯥꯜꯗ ꯂꯩꯕ꯭ꯔꯣ
ꯍꯣꯁꯇ‌ꯦꯜ ꯅꯠꯇꯦ ꯀꯋꯥꯇꯔꯗ
ꯑꯣ ꯀꯔꯤ ꯊꯕꯛ ꯇꯧꯕ꯭ꯔꯣ ꯅꯪꯗꯤ
ꯑꯩ ꯍꯧꯖꯤꯛꯄꯨꯗꯤ ꯊꯕꯛ ꯇꯧꯗꯔꯤ ꯎꯝ ꯉꯍꯥꯛꯇꯪ ꯂꯩꯔꯒ ꯇꯧꯒꯅꯤ
ꯅꯪꯁꯦ ꯇꯝꯒꯤꯔꯥ ꯆꯤꯡꯃꯤꯔꯣ
ꯆꯤꯡꯃꯤꯅꯦ ꯀꯔꯤ ꯒꯦꯝ ꯁꯥꯟꯅꯕꯅꯣ ꯅꯪ ꯉꯁꯥꯏ ꯒꯦꯝ ꯁꯥꯟꯅꯩ ꯍꯥꯏꯕꯗꯣ
ꯀꯔꯤꯁꯨ ꯅꯠꯇꯦꯗ ꯑꯗꯨꯝ ꯑꯣꯐꯂꯥꯏꯟ ꯇꯥꯏꯝ ꯄꯥꯁ ꯑꯣꯏꯅ ꯑꯗꯨꯝ ꯑꯣꯐꯂꯥꯏꯟ ꯒꯦꯝ ꯁꯅꯥꯕꯅꯤꯗ
ꯑꯣ ꯂꯨꯗꫭ ꯒꯨꯝꯕ
ꯂꯨꯗꫭꯗꯤ ꯅꯠꯇꯦ ꯀꯔꯤꯔ ꯀ‌ꯦꯟꯗꯤ ꯀꯔꯁ ꯅꯠꯇꯕ ꯐ꯭ꯂꯥꯋꯔꯁ ꯀꯤ ꯒ‌ꯦꯝ
ꯑꯣ ꯑꯗꯨꯁ ꯅꯅꯥꯕ ꯅꯉꯥꯏꯔꯤꯕꯣ
ꯎ ꯃꯥꯥꯏ ꯀꯒ
ꯑꯌꯨꯛꯇ ꯀꯔꯤ ꯏꯟꯁꯥꯡ ꯆꯥꯕ꯭ꯔꯣ ꯍꯥꯥ
ꯀꯔꯤ ꯍꯣꯠꯅꯔꯤꯒꯦ ꯅꯪꯗꯤ
ꯑꯩꯗꯤ ꯌꯨꯝꯗ ꯑꯗꯨꯝ ꯂꯩꯌꯦ
ꯎꯝ
ꯌꯨꯝꯗ ꯑꯩꯒꯤ ꯈꯨꯠꯅ ꯑꯣꯖꯥ ꯃꯆꯥ ꯇꯧꯔꯤ
ꯑꯣ ꯭ꯔꯝ ꯐꯥꯏꯀꯣ
ꯎ ꯅꯪꯁꯦ ꯌꯥꯝ ꯋꯥ ꯉꯥꯡꯒꯟꯗꯕ ꯑꯣꯏꯝꯅꯤꯀꯣ
ꯉꯥꯡꯉꯤꯗ ꯉꯥꯡꯁꯤꯗꯤ
ꯃꯤꯅ ꯍꯥꯏꯕ ꯃꯤꯅ ꯍꯪꯕ ꯈꯛꯇ ꯈꯨꯝꯃꯤꯅꯥ
ꯑꯦ ꯑꯩꯅ ꯍꯥꯏ ꯑꯩꯅ ꯍꯥꯏꯕꯗꯨꯗꯤ
ꯎꯝ
ꯀꯩ ꯌꯦꯟꯁꯥꯡ ꯆꯥꯔꯦ ꯅꯪꯗꯤ
ꯑꯌꯨꯛꯇꯔꯣ
ꯑꯣꯝ
ꯎꯁꯣꯏ ꯆꯥꯏ
ꯋꯥ ꯑꯩꯁꯨ ꯆꯥꯒꯦ ꯍ
ꯆꯥꯗ꯭ꯔꯤꯕꯣ ꯅꯪꯗꯤ
ꯅꯍꯥꯟ ꯏꯃꯥꯟꯅꯕꯒꯤ ꯃꯅꯥꯛꯇ ꯆꯥꯕ ꯆꯠꯂꯦ ꯑꯃꯃ
ꯅꯪ ꯍꯤꯒ ꯂꯥꯎꯑꯣ
ꯎꯝ ꯍꯣꯏ
ꯒꯥꯔꯤꯗ ꯊꯥꯔꯛꯀꯦ
ꯐꯥꯒꯦꯗꯤ ꯍꯥꯏꯒꯅꯨꯀꯣ
ꯍ
ꯒꯤ ꯅꯠꯇꯦꯁ ꯃꯅꯦ
ꯍ
ꯀꯗꯥꯗꯤ ꯂꯩꯕ꯭ꯔꯣꯁꯤ ꯀꯥꯟ
ꯑꯩ ꯇꯝꯄꯥꯛꯇ ꯂꯩꯌꯦꯦ
ꯌꯥꯝ ꯄꯥꯛ ꯌꯥꯝ ꯄꯥꯛꯂꯝꯝꯒꯅꯤ
ꯑ ꯅꯪ ꯈꯣꯟꯖꯦꯜꯁꯦ ꯇꯥꯕꯗ ꯌꯥꯝ ꯅꯨꯡꯉꯥꯏꯀꯣ
ꯎꯝ ꯑꯩ ꯈꯣꯟꯖꯦꯜꯁꯦ ꯑꯉꯥꯡ ꯑꯣꯏ ꯑꯉꯥꯡ ꯃꯥꯟꯕ꯭ꯔ ꯑꯩ
ꯍꯣꯏ ꯑꯉꯥꯡ ꯂꯩ ꯁꯠꯄ ꯃꯇꯝꯒꯤ ꯃꯥꯜꯂꯦ
ꯑꯗꯨ ꯑꯣꯏꯔꯁꯨ ꯌꯥꯝ ꯑꯍꯟ ꯑꯣꯏꯈ꯭ꯔ ꯑꯩꯗꯤ
ꯑꯣ ꯑꯗꯣ ꯑꯃꯔꯣꯝꯗꯗꯤ ꯑꯦꯗꯚꯥꯟꯇꯦꯖ ꯌꯥꯝ ꯂꯩꯁꯤꯅ
ꯁꯤꯦ
ꯑꯉꯥꯡ ꯃꯥꯜꯂꯗꯤ ꯌꯥꯝ ꯐꯔꯦꯅ ꯀꯝꯄ꯭ꯂꯤꯃꯦꯟꯗ
ꯑꯗꯣ ꯑꯍꯟ ꯑꯁꯦꯡꯕꯗꯤ ꯑꯍꯟ ꯑꯣꯏꯌꯦ ꯑꯗꯣ ꯅꯪꯅ ꯑꯉꯥꯡ ꯃꯥꯜꯂꯛꯑꯦ ꯍꯥꯏꯕꯒꯤꯦ
ꯎꯝ ꯌꯥꯝ ꯑꯍꯟꯗꯤ ꯑꯣꯏꯔꯝꯃꯣꯏꯗꯤ
ꯎ ꯆꯍꯤ ꯀꯌꯥ ꯁꯨꯔꯕ ꯅꯪꯗꯤ
ꯑꯩ ꯀ꯭ꯌꯥ ꯁꯨꯅꯤꯡꯉꯥꯏ ꯃꯥꯟꯒꯦ
ꯅꯪꯁꯦ ꯑꯅꯤꯒ ꯇꯔꯨꯛ ꯅꯠꯇ꯭ꯔꯒ ꯃꯉꯥ
ꯆꯨꯝꯕꯨ ꯆꯨꯝꯒꯅꯤ
ꯑꯅꯤꯒ ꯃꯉꯥ ꯀꯣ
ꯑꯗꯨꯒꯤ ꯔꯦꯟꯖꯇ ꯂꯩꯌꯦ ꯍꯣꯏ
ꯑꯣ ꯆꯞꯃꯥꯟꯅꯩꯗ
ꯑꯣ
ꯑꯗꯨ ꯑꯣꯏꯔꯁꯨ ꯑꯩꯅ ꯈꯔ ꯎꯝ ꯑꯍꯟ ꯑꯣꯏꯔꯝꯒꯅꯤ ꯑꯩꯅ ꯈꯟꯕꯗ
ꯑꯣ ꯍꯣꯏ ꯈꯜꯂꯣ ꯑꯗꯨꯃꯥꯏꯅ
ꯍꯨꯝ
ꯅꯪꯁꯦ ꯋꯥ ꯉꯥꯡꯅꯤꯉꯥꯏ ꯍꯤꯗꯥꯛ ꯄꯤꯗꯗꯤ ꯌꯥꯔꯔꯣꯏ
ꯑꯣ ꯀꯔꯤ ꯍꯤꯗꯥꯛ ꯂꯩꯒꯦ ꯍꯥꯏꯕꯗꯤ
ꯒꯨꯂꯤ ꯒꯨꯂꯤ ꯑꯃ ꯂꯧꯕꯤꯒꯦ
ꯋꯥꯉꯥꯡꯅꯤ ꯉꯥꯏꯒꯤ
ꯎꯝ
ꯑꯣ
ꯑꯗꯨꯗꯤ ꯀꯃꯥꯏꯅ ꯀꯃꯥꯏꯅ ꯉꯥꯡꯒꯅꯤ ꯑꯗꯨ ꯍꯥꯏꯕꯗꯤ
ꯑꯗꯨ ꯍꯥꯏꯔꯤꯒ ꯅꯪ ꯋꯥ ꯉꯥꯡꯅꯤꯡꯕ ꯍꯧꯔꯅꯤ
ꯑꯣ ꯍꯥꯏꯗꯤ ꯋꯥ ꯃꯤꯅ ꯍꯥꯏꯗ꯭ꯔꯁꯨ ꯏꯊꯟꯇ ꯑꯗꯨꯝ ꯍꯥꯏꯔꯅꯦꯕ
ꯍꯣꯏ ꯎꯝ ꯃꯇꯥꯡ ꯃꯇꯥꯡ ꯍꯣꯏ ꯃꯇꯝ ꯃꯇꯝ ꯈꯔꯗꯤ ꯑꯗꯨꯝꯃꯥꯏꯅ ꯉꯥꯡꯕ ꯇꯥꯕ ꯑꯣꯏꯔꯝꯅꯤ
ꯍꯣꯏ ꯎꯝ ꯎꯁꯣꯏꯗꯨ ꯀꯃꯥꯏꯅ ꯊꯣꯡꯕ꯭ꯔꯥ ꯅꯪꯗꯤ
ꯎꯁꯣꯏ ꯗꯤꯀꯣ
ꯎꯝ
ꯎꯝ ꯃꯥꯒꯤ ꯃꯐꯝꯗꯨꯒꯤ
ꯂꯧꯕ ꯆꯠꯂꯦ ꯑꯗꯨꯒ ꯂꯧꯕ ꯆꯠꯂꯒ ꯄꯨꯔꯛꯑꯦ ꯑꯗꯨꯒ ꯃꯥꯒꯤ ꯀꯣꯕꯔꯗꯣ ꯂꯧꯊꯣꯛꯑꯦꯀꯣ
ꯑꯣ
ꯂꯧꯊꯣꯛꯑꯦ ꯑꯗꯨꯒ ꯊꯥꯡ
ꯎ ꯇꯔ
ꯃꯆꯥ ꯑꯃꯅ ꯄꯤꯁ ꯄꯤꯁꯇꯨꯒꯤ ꯑꯣꯏꯍꯜꯂꯦ ꯑꯗꯨꯒ ꯏꯁꯤꯡꯗ ꯍꯥꯞꯄꯦ ꯑꯗꯨꯒ ꯏꯁꯤꯡꯗ ꯍꯥꯞꯂꯒ ꯁꯧꯒ꯭ꯔꯤ ꯃꯔꯨ ꯈꯪꯕ꯭ꯔꯣ ꯃꯔꯨ ꯃꯦꯠꯂꯒ ꯆꯥꯕꯗꯣ ꯑꯗꯨ ꯍꯥꯞꯄꯦ
ꯑꯣ
ꯊꯨꯝ ꯍꯥꯞꯄꯦ ꯑꯗꯨ ꯍꯥꯞꯄꯦ ꯏꯁꯤꯡ ꯍꯥꯞꯄꯦ ꯑꯗꯨ ꯑꯣꯏꯔꯗꯤ ꯌꯥꯝ ꯍꯥꯎꯕꯅꯤꯗ ꯃꯔꯣꯛ ꯈꯔ ꯍꯥꯞꯄ
ꯌꯥꯝ ꯍꯥꯎꯔꯒꯅꯤꯍꯦ ꯑꯗꯨꯗꯤ
ꯎꯝ ꯌꯥꯝ ꯍꯥꯎꯋꯦ
ꯍꯌꯦꯡ ꯋꯥꯏ ꯌꯥꯔꯗꯤ ꯏꯕꯥꯅꯤꯖꯨ ꯊꯨꯡꯅꯕ ꯌꯥꯏꯀꯣ
ꯍꯣꯏ ꯀꯅꯥꯅ ꯈꯪꯕ꯭ꯔꯣ ꯊꯨꯡꯅꯕꯁꯨ ꯌꯥꯏꯌꯦ ꯊꯨꯡꯅꯗꯕꯁꯨ ꯌꯥꯏꯌꯦ
ꯃꯤꯗꯤ ꯍꯥꯏꯕ ꯉꯝꯗꯦꯅ
ꯎꯝ
ꯍꯧꯖꯤꯛꯁꯨ ꯅꯁꯤꯁꯨ ꯆꯦꯟꯈꯔꯁꯤꯔꯥꯅꯁꯨ ꯆꯦꯟꯂꯛꯄꯁꯨ ꯌꯥꯏꯌꯦ
ꯑꯣ ꯑꯗꯣ ꯆꯦꯟꯕꯀꯥꯟꯗ ꯂꯦꯟꯁ꯭ꯂꯥꯏꯠꯒꯨꯝꯕ ꯇꯥꯔꯗꯤ ꯂꯝꯕꯤꯗ
ꯑꯗꯨꯖꯤ ꯂꯝꯕꯤ ꯑꯩꯒꯤ ꯌꯨꯝꯗ ꯅꯪꯗ ꯆꯦꯟꯕ ꯇꯥꯔꯦ ꯑꯗꯨꯗꯤ
ꯗꯨꯃꯥꯢ ꯇꯧꯕꯨ ꯇꯥꯔꯦꯅ
ꯀꯔꯤꯔꯥ
ꯕꯣꯜ ꯌꯦꯡꯕ꯭ꯔꯥ ꯉꯔꯥꯡꯗꯣ
ꯌꯦꯡꯗꯦ ꯌꯦꯡꯅꯤꯡꯗ꯭ꯔꯦ ꯑꯃꯨꯛꯀꯥ ꯑꯩꯅ ꯁꯞꯄꯣꯔꯠ ꯇꯧꯕ ꯇꯤꯝ ꯁꯤꯒ꯭ꯔꯦ ꯑꯗꯨꯒꯤ ꯌꯦꯡꯅꯤꯡꯗ꯭ꯔꯦ
ꯑꯣ ꯖꯄꯥꯟ ꯑꯦ ꯕ꯭ꯔꯥꯖꯤꯜ
ꯎꯝ
ꯕ꯭ꯔꯥꯖꯤꯜ ꯅꯦꯃꯥꯔꯗꯣ ꯑꯩꯒꯤ ꯅꯨꯄꯥꯅꯦ ꯀꯔꯤꯔꯣ
ꯑꯣ
ꯑꯩꯒꯤ ꯁꯥꯏꯅꯦ
ꯑꯩ ꯈꯪꯗ꯭ꯔꯦꯅꯦ ꯑꯣ ꯍꯣꯏ ꯎꯗꯤ ꯑꯨꯋꯦ ꯀꯞꯄꯗꯣ ꯁꯅꯥꯕꯗꯤ ꯎꯗꯦ ꯀꯞꯄꯗꯣ ꯑꯨꯋꯦꯕ
ꯑꯗꯣ ꯀꯞꯄ ꯀꯥꯟꯗ ꯑꯩꯅ ꯂꯥꯛꯑꯔꯒ ꯊꯦꯝꯕꯤꯕꯅꯦ
ꯑꯣ ꯅꯤꯒ꯭ꯔꯣ ꯑꯃ ꯂꯥꯛꯑꯒ ꯊꯦꯝꯕꯗꯤ ꯎꯋꯦ ꯑꯩ ꯑꯗꯨꯗ
ꯑꯗꯨ ꯈꯛꯇ ꯑꯗꯨ ꯈꯛꯇ ꯎꯕ ꯃꯥꯜꯂꯦ ꯑꯩ ꯂꯥꯛꯄ ꯃꯇꯝꯗ ꯅꯪ ꯃꯤꯁ ꯇꯧꯕ ꯃꯥꯜꯂꯦ
ꯑ ꯂꯥꯛꯄ ꯊꯨꯞꯄ ꯃꯇꯝꯗ ꯅꯪ ꯎꯗꯕ ꯃꯥꯜꯂꯦ
ꯑꯗꯣ ꯑꯩ ꯂꯥꯟꯗꯗ ꯑꯩ ꯂꯥꯟꯗꯦꯅ ꯈꯜꯂꯤꯕ ꯑꯗꯨ ꯃꯇꯝꯗꯣ ꯚꯤꯗꯤꯌꯣ ꯐꯨꯇꯦꯖꯁꯨ ꯂꯩꯌꯦꯕꯀꯣ
ꯎꯝ ꯑꯩꯅ ꯑꯩꯅ ꯂꯥꯔꯒ ꯑꯩꯅ ꯂꯥꯑꯔꯒ ꯊꯦꯝꯕ ꯃꯇꯝꯗ ꯚꯤꯗꯤꯌꯣ ꯅꯝꯗꯕ ꯃꯥꯜꯂꯦ ꯃꯉꯣꯟꯗ
ꯍꯣꯢ ꯑꯗꯨꯁꯨ ꯑꯣꯏꯔꯝꯒꯅꯤ ꯑꯗꯣ ꯑꯩꯒꯤ ꯐꯣꯟꯗꯗꯤ ꯎꯋꯦꯕ ꯕꯤꯗꯤꯌꯣ
ꯎꯝ ꯐꯀꯦ ꯇꯧꯕꯅꯦ ꯥꯏ ꯃꯥꯁꯨ ꯅꯨꯡꯉꯥꯏ
ꯎꯝ
ꯃꯇꯝ ꯂꯣꯏꯔꯦ ꯃꯦꯟꯃꯥꯔꯒꯤꯁꯨ ꯅꯦꯄꯨꯔꯒꯤꯁꯨ
ꯑꯃꯨꯛꯀ ꯁꯅꯥꯔꯔꯀꯣ ꯃꯥꯥ ꯋꯥꯔꯜ ꯀꯞꯁꯦ
ꯁꯤꯅꯥꯅꯤꯡꯉꯥꯏ ꯃꯥꯟꯗ꯭ꯔꯦ ꯍꯟꯗꯛ ꯁꯤꯕꯁꯨ ꯃꯥꯒꯤ ꯑꯣ ꯇꯦꯟ ꯑ ꯃꯣꯏ ꯁꯦꯂꯦꯛꯁꯟ ꯇꯧꯕꯗꯣ ꯀꯟꯅ ꯌꯥꯝ ꯀꯔꯤ ꯍꯥꯏꯖꯔ ꯃꯌꯥꯃꯥꯔꯒꯤ ꯈꯟꯕꯒꯤ ꯁꯦꯂꯦꯛꯁꯟ ꯇꯧꯕꯅꯦ ꯃꯥꯕꯨ
ꯑ
ꯁꯨꯝꯅ ꯑꯣꯔꯗꯤꯅꯔꯤ ꯑꯣꯏꯔꯗꯤ ꯃꯥꯕꯨ ꯈꯜꯂ ꯂꯣꯏꯕ
ꯑꯣ
ꯃꯥꯒꯤ ꯇ ꯃꯥꯒꯤ ꯏꯂꯠꯇ ꯃꯥꯒꯤ ꯇꯦꯔꯌꯥ
ꯎꯝ
ꯑꯗꯨꯒꯤ ꯈꯟꯕꯒꯤ ꯋꯥꯔꯜ ꯀꯞ ꯂꯥꯁꯀꯤ ꯑꯣꯏꯅ ꯃꯥꯕꯨ ꯁꯦꯂꯦꯛꯁꯟ ꯇꯧꯕꯤꯕꯅꯦ ꯏꯟꯖꯤ ꯑꯣ ꯏꯟꯖꯤ ꯑꯣꯗ ꯅꯃꯗ
ꯎꯝ
ꯑꯦꯛꯇꯤꯞ ꯃꯦꯝꯕꯔꯗꯤ ꯅꯠꯇ꯭ꯔꯦꯕ ꯎꯝ
ꯃꯥꯁꯦ ꯕꯣꯠ ꯁꯥꯟꯅꯥꯅꯕꯒꯤ ꯁꯣꯏꯕꯅꯦꯀꯣ ꯃꯥꯒꯤ ꯈꯣꯡꯗꯣ
ꯎꯝ ꯑꯗꯨꯗꯣ